ꯇꯥꯏ ꯇꯥꯏ ꯇꯥꯏ ꯎꯝ ꯑꯗꯣ ꯎꯝ ꯑꯗꯨ ꯆꯥꯔꯦꯀꯣ ꯑꯗꯣ ꯁꯣꯁꯥꯗꯣ ꯎꯝ ꯈꯝ ꯑꯅꯤ ꯆꯥꯔꯦ ꯑꯗꯨꯒ ꯍꯩ ꯃꯍꯤ ꯍꯩ ꯃꯍꯤꯗꯣ ꯇꯔꯥ ꯇꯔꯥ ꯂꯧꯕꯗꯣ ꯎꯝ ꯇꯔꯨꯛ ꯂꯧꯔꯦ ꯑꯗꯨꯒ ꯑꯔꯣꯝꯁꯨ ꯇꯔꯨꯛ ꯂꯧꯔꯦ ꯑꯗꯨꯒ ꯁꯤꯡꯖꯨꯒꯤ ꯂꯨꯄꯥ ꯐꯣꯔꯇꯤ ꯄꯤꯈ ꯔꯦ ꯑꯗꯨ ꯆꯔꯦ ꯆꯔ
ꯎ
ꯑꯗꯨ ꯆꯥꯔꯒ ꯐꯥꯎ ꯄꯩꯁꯥ ꯑꯩꯉꯣꯟꯗ ꯍꯟꯅ ꯍꯜꯂꯛꯇꯕ ꯉꯥꯛꯄ ꯃꯤꯁꯤꯡꯅꯤ
ꯑꯗꯣ ꯅꯪ ꯈꯔ ꯅꯪꯅ ꯈꯔ ꯍꯥꯏꯕ ꯉꯝꯕ ꯃꯤꯅꯤ ꯂꯩꯔꯗꯤ ꯍꯥꯏꯔꯣ ꯅꯍꯥꯟ ꯑꯩꯈꯣꯏ ꯆꯥꯕ ꯄꯩꯁꯥꯗꯣ
ꯏꯁꯤꯡ ꯇꯧ ꯑꯃ
ꯑꯗꯣ ꯍꯥꯏꯔꯣꯕ ꯅꯪꯅ ꯈꯔ ꯍꯥꯏꯕ ꯉ
ꯑꯩꯅ ꯍꯥꯏꯕ ꯉꯝꯃꯃꯤ ꯉꯥꯛꯇꯅꯦ ꯑꯗꯨꯕꯨ ꯈꯔ ꯑꯩꯉꯣꯟꯗꯒꯤ ꯑꯉꯥꯡꯅꯤꯅ ꯀꯣ ꯑꯩꯁꯨ ꯑꯁ ꯇꯟꯕ
ꯑꯉꯥꯡ ꯑꯣꯏꯒꯦꯔꯥ ꯑꯉꯥꯡ ꯑꯉꯥꯡ ꯑꯣꯏꯒꯦꯔꯥ ꯑꯉꯥꯡ ꯑꯣꯏꯔꯣꯏꯗ꯭ꯔꯥ ꯄꯤꯣꯣ ꯎꯍꯒꯦ ꯑꯩꯈꯣꯏ ꯆꯥꯕ ꯄꯩꯁꯥꯗꯣ ꯈꯔ ꯈꯔ ꯍꯟꯖꯤꯜꯂꯛꯑꯣ ꯑꯩ ꯌꯥꯝ ꯂꯥꯏꯑ ꯄꯩꯁꯥ ꯂꯩꯇꯦ ꯍꯧꯖꯤꯛꯀꯥꯟ ꯍꯥꯏꯣ
ꯂ ꯀꯅꯥ ꯀꯅꯥꯗ ꯈꯥꯏꯗꯅ ꯍꯥꯏꯒꯅ ꯇꯥꯖꯦ
ꯃꯤꯍ ꯑꯃꯗ ꯍꯥꯏꯌꯣ ꯅꯣꯏꯅ ꯃꯥꯥꯟꯅꯦ ꯃꯤ ꯁꯤꯡꯗ ꯑꯗꯣ ꯑꯗꯨ ꯅꯣꯏꯅ ꯃꯥꯟꯅꯕꯁꯤꯡꯗꯣ ꯂꯣꯏ ꯍꯥꯏꯍꯧꯔꯣ ꯑꯩ ꯍꯧꯖꯤꯛ ꯅꯉꯣꯟꯗ ꯍꯥꯏ ꯇꯕꯅꯦ ꯑꯗꯣ ꯅꯣꯏ ꯃꯌꯥꯝꯗ ꯈꯥꯏꯖꯤꯟꯅꯔꯒ ꯂꯣꯏ ꯄꯨꯊꯣꯛꯑꯣ ꯃꯃꯜꯗꯣ ꯁ ꯇꯥꯕꯅꯦ ꯃꯤ ꯑꯃꯅ ꯀꯌꯥ ꯀꯌꯥ ꯄꯨꯊꯣꯛꯎꯔꯗꯤ ꯀꯣꯟꯅꯒꯗ꯭ꯔꯥ ꯃꯤ ꯑꯃꯅ ꯀꯩ ꯍꯥꯏꯒ ꯁꯨꯕ꯭ꯔꯥ ꯑꯗꯨ ꯍꯥꯏꯕꯗꯣ ꯇꯧꯔꯒ ꯊꯣꯣꯔꯥ ꯋꯥ ꯍꯥꯏ ꯑꯣ
ꯑꯩ ꯁꯤꯕ ꯇꯗꯦ ꯃꯣꯟꯁꯦ ꯑꯉꯥꯡ ꯑꯣꯏꯕꯅꯀꯣ
ꯑꯉꯥꯡ ꯑꯣꯏꯒꯦꯔꯥ ꯑꯉꯥꯡ ꯑꯣꯏꯔꯦꯔꯥ ꯐꯩ ꯑꯗꯨꯅ ꯍꯥꯏꯕ ꯌꯥꯕꯅꯤ ꯀꯩꯅꯣ ꯅ ꯊꯟꯗꯛꯑ ꯁꯨꯝꯨꯛ ꯅꯊꯟꯗꯁꯨ ꯑꯃꯨꯛ ꯆꯥꯕꯗꯨꯕꯨ ꯌꯥꯔꯣꯏ ꯑꯩ ꯑꯩꯅ ꯌꯥ ꯍꯥꯏ ꯑꯩꯒꯤ ꯐꯥꯎ ꯄꯩꯁꯥ ꯈꯔ ꯊꯥꯔꯛꯑꯣ ꯍꯥꯏ ꯄꯩꯁꯥ ꯂꯩꯇꯦ ꯍꯦꯛꯇꯤ ꯅꯪꯉꯣꯟꯗ ꯍꯥꯏꯔꯒ ꯃꯤꯒꯤ ꯑꯗꯨꯃꯥꯏꯅ ꯑꯣꯐꯔ ꯇꯧꯔꯒ ꯆꯥꯍꯟꯕ ꯌꯥꯕ꯭ꯔꯥ ꯌꯥꯗꯦ
ꯍꯂꯣ ꯃꯣꯏꯁꯨ ꯍꯥꯏꯕꯅꯤ ꯃꯥꯏ ꯈꯔ ꯈꯔ ꯄꯤꯔꯛꯀꯦ ꯍꯥꯏꯅ ꯃꯣꯏꯁꯨ ꯑꯗꯨꯣ ꯍꯣꯏ ꯍ ꯑꯗꯨ
ꯑꯗꯣ ꯍꯧꯖꯤꯛ ꯑꯃꯨꯛ ꯔꯤꯃꯥ ꯑꯃꯨꯛ ꯑꯃꯨꯛ ꯍꯧꯖꯤꯛ ꯑꯃꯨꯛ ꯍꯥꯏꯖꯤꯜꯂꯛꯑꯣ ꯅꯪꯅ ꯋꯥꯗꯣ ꯉꯥꯡꯅꯤꯡꯈ꯭ꯔꯗꯣ ꯎꯝ ꯃꯦꯁꯦꯁꯇ ꯑꯣꯏꯅ ꯍꯥꯏꯔꯛꯑꯣ
ꯈꯪꯗ꯭ꯔꯦꯗ ꯑꯩꯁꯦ ꯀꯃꯥꯏꯅ ꯇꯧꯒꯗꯕꯅꯣ ꯒ꯭ꯌꯥꯟ ꯇꯥꯗ꯭ꯔꯣꯏꯗ ꯑꯩꯗꯤ ꯃꯣꯏ ꯑꯃꯨꯛ ꯍꯜꯂꯛꯀꯗ꯭ꯔꯥ ꯍꯥꯏꯅ ꯈꯟꯕꯅꯦꯕ ꯑꯃꯨꯛ
ꯎꯝ ꯅꯪ ꯀꯅꯥꯅ ꯅꯪꯉꯣꯟꯗ ꯍꯥꯟꯅ ꯄꯤꯤꯁꯜꯂꯛꯑꯣ ꯍꯥꯏꯒꯦ
ꯑꯗ ꯑꯗꯨ ꯑꯗꯨ ꯃ ꯃꯠꯇ ꯚꯔꯥꯁꯨ ꯈꯔ ꯀꯔꯤ ꯈꯔ ꯒ꯭ꯌꯥꯟ ꯃꯥꯟ ꯇꯥꯗ꯭ꯔꯦ ꯄꯤꯕ꯭ꯔꯥ ꯄꯤꯗꯕ꯭ꯔꯥ ꯍ ꯀꯔ
ꯑ ꯃꯤꯒꯤ ꯒꯥꯔꯤ ꯆꯠꯕꯅꯦ ꯑꯃꯨꯛ ꯕꯔꯥꯗꯨꯅ ꯑꯃꯨꯛ ꯄꯤꯊꯣꯛꯂꯛꯑꯦ ꯅꯣꯏꯒꯤ ꯒꯥꯔꯤ ꯇꯔꯤꯗꯤ ꯈꯔ ꯐꯩ ꯃꯥꯒꯤ ꯃꯣꯏꯒꯤ ꯕꯔꯥꯗꯒꯤ ꯈꯔ ꯂꯧꯁꯤꯟꯕ ꯌꯥꯏ ꯑꯗ ꯁꯨꯅꯠꯇꯦ
ꯑꯗ ꯆ ꯌꯥꯝ ꯃꯥꯉ ꯦꯔꯅꯦ ꯃꯣꯏꯁ ꯑꯉꯥꯡꯈꯛꯅ ꯑꯣꯏꯕꯅꯤꯅꯀꯣ ꯑꯗꯨꯨꯝꯕ ꯈꯪꯗꯦꯅꯦ ꯑꯣꯏ ꯗꯤ ꯑꯣ ꯅꯪꯁꯦ ꯑꯗꯨꯃꯥꯏꯅ ꯇꯧꯋꯤ ꯑꯗꯨꯃꯥꯏꯅ ꯇꯧꯋꯤ ꯈꯔ ꯍꯟꯕꯤꯒꯦ ꯍꯥꯏꯅ ꯍꯥꯏꯒꯗꯕꯅꯦꯕ ꯑꯗꯨꯕꯨ ꯍꯥꯏꯗꯤ
ꯑꯗꯨ ꯑꯣꯏꯔ ꯑꯣꯏꯔꯔ ꯍꯥꯏ ꯅꯪ ꯉꯝꯗ꯭ꯔꯗꯤ ꯑꯩ ꯍꯥꯏꯕꯤꯒꯦ ꯅꯝꯕꯔ ꯄꯨꯔꯣ
ꯀꯅꯥꯗꯥ
ꯀꯅꯥꯒꯤ ꯅꯝꯕꯔꯅ ꯄꯤꯔꯣ ꯅꯣꯏ ꯆꯥꯃꯤꯟꯅꯕ ꯅꯣꯏ ꯆꯥꯃꯤꯟꯅꯕ
ꯌꯥꯔꯦ ꯇ ꯍ ꯑꯗꯨꯅꯤ ꯑꯩꯁꯦ ꯍꯥꯏꯁꯤꯔꯥ ꯍꯥꯏꯔꯛꯁꯤꯔꯥ ꯈ ꯑꯃꯨ ꯈꯜꯂꯨꯕꯗ ꯑꯩ ꯌꯥꯝ ꯌꯥꯝ ꯄꯨꯊꯣꯛꯄꯗꯣ ꯇꯜꯂꯤꯕ ꯃꯣꯏꯅ ꯄꯤꯔꯛꯄꯗꯨꯗꯤꯀꯣ ꯃꯣꯏꯅꯦ ꯄꯊꯣꯛ ꯗꯣ ꯄ ꯀꯌꯥ ꯑ ꯁꯤ ꯤ ꯁꯤꯛꯁꯇꯤ ꯈꯛꯇꯤꯅꯤ ꯃꯣꯏꯅ ꯄꯨꯔꯛꯄꯗ ꯑꯗꯣ ꯁꯤꯡꯖꯨꯗ ꯁꯤꯡꯖꯨꯗꯨ ꯆꯥꯝꯃꯒꯤ ꯂꯩꯕꯅꯦꯕ ꯑꯗꯨꯗ
ꯀꯥꯏꯖꯦ ꯆꯕꯒ ꯅꯦ
ꯁꯅꯦꯗ ꯕꯖꯥꯔꯥ
ꯀꯅꯥꯅ ꯆꯥꯎ ꯍꯥꯏꯒꯦ
ꯁ ꯃꯣꯏꯅ ꯆꯥꯁꯦ ꯉꯁꯤꯗꯤ ꯍꯥꯏꯅ ꯃꯣꯏꯅ ꯍꯥꯏꯔꯛꯄꯅꯤꯕ ꯑꯗꯨꯅ ꯍꯍꯣꯏ ꯆꯥꯔꯁꯤ ꯉꯁꯤꯗꯤ ꯂꯥꯛꯑꯕꯅꯤꯅ ꯔꯣꯏꯕꯃ ꯍꯥꯏꯦꯅ ꯍꯦꯟꯅ ꯃꯣꯏꯁꯨ ꯍꯥꯏꯌꯦꯕ ꯑ ꯍꯣꯏ ꯐꯔꯦ ꯑꯗꯨꯗꯤ ꯂꯧꯊꯣꯛꯄꯁꯦꯅ ꯑꯩꯅ ꯑꯗꯨꯝ ꯕꯔꯥ ꯖꯃꯥꯏ ꯁꯖꯃꯥꯏꯅ ꯇꯧꯒꯦ ꯍꯥꯏꯕꯗꯣ ꯃꯉꯣꯟꯗ ꯃꯣꯏꯅ ꯍꯥꯏꯒꯗꯕ ꯂꯩꯕꯗꯣ ꯑꯣ ꯑꯩꯅ ꯍꯥꯏꯍꯟꯅꯤꯡꯗꯕ ꯑꯗ ꯑꯩꯅ ꯍꯦꯛ ꯍꯦꯛ ꯍꯦꯛ ꯄꯤꯕ
ꯑꯗꯨꯗ ꯑꯗꯨ ꯑꯗꯨ ꯂꯩꯕꯗ ꯁꯤ ꯇꯥꯕꯅꯤ ꯑꯗꯨ ꯂꯩꯕꯗ ꯁꯤ ꯇꯥꯕꯅ ꯑꯗꯨ ꯄꯩꯁꯥ ꯄꯩꯁꯥ ꯈꯥꯏꯖꯤꯜꯂꯒ ꯄꯨ ꯄꯤꯁꯥ ꯄꯤ ꯈꯥ ꯂꯑꯣ ꯍꯥꯏ ꯃꯤ ꯑꯃꯗ ꯍꯥꯏꯔꯣ ꯅꯣꯏ ꯒ꯭ꯔꯨꯞ ꯅꯣꯏ ꯆꯠꯃꯤꯟꯅꯕꯁꯤꯡꯗ ꯍꯥꯏꯔꯣ ꯍꯥꯏꯌꯦꯅ
ꯑ ꯑꯗꯣ ꯁꯠ ꯁ ꯌꯥ ꯑꯣꯏꯣꯏ ꯅ
ꯎꯝ ꯅꯣꯏ ꯆꯥꯃꯤꯟꯅꯕ ꯃꯤꯗꯨꯅꯦ ꯍꯥꯏꯕꯅꯦ ꯆꯠꯇꯄ꯭ꯔꯥ ꯆꯠꯇꯕ꯭ꯔꯗꯤ ꯅꯠꯇꯦꯌꯦ ꯅꯣꯏ ꯇꯃꯤꯟꯅꯕ ꯃꯤꯗꯨꯗ ꯍꯥꯏꯕꯅꯦ
ꯑꯗꯣ ꯑꯩꯈꯣꯏ ꯆꯠꯃꯤꯟꯅꯕꯗꯣ ꯆꯠꯃꯤꯟꯅꯕ ꯁꯨ ꯌꯥꯎꯋꯦ ꯆꯠꯅꯤꯡꯗ ꯆꯠꯅꯤꯡ ꯆꯠꯃꯤꯟꯅꯗꯕ ꯃꯤꯁꯨ ꯌꯥꯎꯋꯦꯕ ꯆꯥꯕꯗꯨꯗ ꯑꯗꯨꯗꯤ ꯑꯍꯣꯏ
ꯎꯝ ꯅ ꯅꯣꯛꯇꯜ ꯂꯝꯕꯅꯤꯅ ꯍꯧꯥꯎꯔꯝꯅꯤ
ꯆꯥꯒꯦ ꯍꯥꯏꯔꯦ ꯅꯊꯟꯗ ꯆꯥꯕ ꯌꯥꯏ
ꯗꯧꯕꯗꯦ
ꯏꯄꯥ ꯁꯔꯒ ꯑꯩꯒꯤ ꯐꯥꯎ ꯑꯦꯟꯖꯥꯡꯁ ꯌꯥꯝ ꯍꯧꯃꯟꯗꯦꯅ ꯄꯥꯏ ꯆꯥꯝꯃꯈꯛ ꯊꯥꯔꯛꯑꯣ ꯍꯥꯏꯕ ꯐꯥꯎ ꯄꯩꯁꯥ ꯂꯩꯇꯦ ꯂꯩꯇꯦ ꯑꯩꯉꯣꯟꯗ ꯍꯥꯏꯔꯛꯀꯅꯨ ꯍꯥꯏꯔꯒ ꯃꯤꯒꯤꯗꯤ ꯌꯥꯝ ꯄꯨꯊꯣꯛꯑꯦꯗꯅ ꯅꯪꯗꯤ
ꯃꯤꯅꯥ ꯈꯜꯂꯤꯗꯅ
ꯃꯣꯏꯅ ꯄꯤꯒꯅꯤ ꯑꯃꯨꯛ ꯍꯜꯂꯛꯀꯅꯤ ꯍꯥꯏꯕꯅꯦ ꯑꯗꯣ ꯍꯜꯂꯛꯀꯗ꯭ꯔꯥ ꯍꯥꯏꯅ ꯉꯥꯏꯔ ꯉꯥꯏꯔ ꯃ ꯐꯥꯂꯦ ꯑꯗꯣ꯭ꯔꯣ ꯕꯔꯥꯐꯥꯎ ꯄꯤ ꯐꯥꯎ ꯄꯤꯗꯤꯅꯦ ꯈꯪꯉꯦꯅꯦ ꯑꯁ ꯀꯟ ꯇꯥ ꯑꯗꯨꯒꯤ ꯃꯈ ꯑꯗꯨ ꯑꯣꯏꯔꯁꯨ ꯅꯍꯥꯟ ꯑꯩꯅ ꯎ ꯆꯠꯈꯤꯕ ꯃꯇꯝꯗꯨ ꯀꯣ ꯑꯃꯅꯕꯤ ꯑꯃꯅ ꯑ ꯑꯗꯣ ꯃꯣꯏ ꯃꯣꯏꯁꯦ ꯑꯩꯉꯣꯟꯗ ꯖꯤꯄꯦ ꯀꯥꯎꯔꯛꯀꯅꯤ ꯍꯥꯏꯅꯀꯣ ꯍꯥꯏꯕꯅꯦꯕ ꯑꯗꯨꯩꯅ ꯀꯦꯁꯇ ꯑꯃꯨꯛ ꯄꯤꯕ ꯀꯕ ꯄꯤꯔꯕꯤꯔꯣ ꯀ ꯀꯩꯅꯔ ꯀ ꯇꯥꯗꯦ ꯑꯩ ꯒ꯭ꯌꯥꯟ ꯇꯥꯗ꯭ꯔꯦ ꯑꯩꯅ ꯑꯩꯅ ꯄꯤꯕꯗꯤ ꯃꯣꯏꯒꯤ ꯕꯔꯐꯥꯎ ꯏ ꯌꯥꯡꯈꯩ ꯌꯥꯡꯈꯩ ꯌꯥꯡꯈꯩ ꯌꯦꯜꯂꯒ ꯄꯤꯈ꯭ꯔꯕ
ꯄꯤꯊꯣꯛꯑꯦ ꯍꯥꯏꯕꯗꯣ ꯈꯪꯒꯗꯕꯅꯤ ꯀꯩꯅꯣ ꯑꯩꯅ ꯄꯤꯊꯣꯛꯄꯁꯤ ꯁꯤ ꯑꯃꯨꯛ ꯄꯤꯊꯣꯛꯈ꯭ꯔꯕꯅꯦ ꯑꯩꯉꯣꯟꯗꯁꯨ ꯑꯃꯨꯛ ꯍꯟꯖꯤꯜꯂꯛꯑꯣ
ꯈꯨꯗꯛꯇ ꯃꯣꯏꯁꯨ ꯇꯧꯕꯅꯤꯅꯀꯣ
ꯈꯨꯇꯥꯛꯇ ꯑꯣꯏꯔ ꯁꯃꯤ ꯌꯥꯟꯗꯕꯗꯨꯕꯨ ꯈꯪꯒꯅꯤ ꯀꯃꯥꯏꯅ ꯈꯪꯕꯣꯏꯗꯅꯣ
ꯎ ꯇ ꯑꯗꯨꯒ
ꯄꯊꯣ ꯂꯥꯛꯑꯣ ꯄꯩꯁꯥ ꯂꯥꯛꯑꯣ ꯍꯥꯏ
ꯇꯟꯕ ꯌꯥꯔꯣꯏ ꯄꯩꯁꯥ ꯇꯥꯡꯉꯨ ꯌꯥꯝ ꯂꯥꯏꯕꯒꯤ ꯊꯕꯛꯔꯣ ꯅꯪ ꯅꯣꯡꯃ ꯆꯠꯄꯗ ꯑꯗꯨꯒꯨꯝꯕ ꯄꯩꯁꯥꯗ ꯐꯦ
ꯑꯗꯨꯗ ꯒ꯭ꯌꯥꯟ ꯇꯥꯅꯤꯡꯀꯣ ꯃꯣꯏꯅ ꯃꯣꯏꯗꯤ ꯂꯤ ꯂꯤ ꯄ ꯂꯤ ꯄ ꯑꯜꯍ ꯂꯧꯔꯦ
ꯂ
ꯑꯩꯅ ꯗꯨꯝ ꯖꯣꯝ ꯖꯣꯝ ꯄꯤꯕ ꯃꯣꯏꯅ ꯂꯤꯛꯄꯗꯣ
ꯅꯪꯁꯨ ꯂꯤꯛꯄ ꯇꯥꯕꯅꯦ ꯑꯩꯉꯣꯟꯗꯗꯤ ꯌꯥꯝ ꯂꯤꯛꯄ ꯁꯥꯏꯕ ꯅꯠꯇ꯭ꯔꯣ
ꯑ ꯑꯗꯨꯗꯒꯗꯌꯥ ꯍꯧꯖꯤꯛꯀꯤ ꯍꯧꯅ ꯑꯃꯨꯛ ꯂꯤꯛꯄ ꯍꯧꯔꯅꯤ ꯃꯣꯏꯗꯤ ꯕꯦꯔꯥꯅꯤꯅ ꯐꯔꯦ ꯐꯔꯦ ꯑꯗꯨꯒꯤ ꯁꯤꯒꯤ ꯋꯥ ꯍꯁꯤꯂꯁꯤ ꯑꯗꯨ ꯍꯧꯖꯤꯛ ꯀꯔꯤ ꯀꯔꯤ ꯇꯕ ꯀꯔꯃꯗꯂ ꯏꯕ ꯑ ꯀꯩ ꯁꯕ ꯇꯧ ꯑꯩꯁꯨ ꯐꯤ ꯁꯨꯅꯤꯡꯉꯥꯏ ꯌꯥꯝ ꯂꯩꯌꯦ ꯃꯩꯁꯨ ꯂꯥꯛꯇꯦ ꯅꯣꯡꯃ ꯁꯨꯔ ꯀꯥꯏꯅ ꯂꯩ
ꯁꯤꯗꯤ ꯁꯜꯗꯤ ꯌꯥꯗ꯭ꯔꯦ
ꯌꯥꯗ꯭ꯔꯦꯁꯁꯤ
ꯅꯤꯌꯣꯀꯣ ꯅꯤꯌꯣꯀꯣ ꯑꯩꯅ ꯍꯥꯏꯔꯁꯤꯅꯦ ꯑꯩꯅ ꯅꯤꯌꯣ ꯍꯥꯏꯔꯗꯤ ꯅꯤꯗꯕꯅꯦ ꯃꯤꯗ ꯩꯌꯥꯁꯨ ꯌꯥ ꯌꯥꯗ
ꯍꯝꯒꯗꯕꯅꯤ ꯀꯪ
ꯃꯤꯁꯔ
ꯅꯒꯗꯕꯅꯤ ꯃꯤꯗꯗ꯭ꯔꯗꯤꯗꯦ
ꯎꯝ ꯌꯦꯒꯤ ꯃ ꯇꯥꯔꯦ
ꯃꯤ ꯑꯃꯗ ꯅꯪꯅ ꯈꯔ ꯍꯩꯅꯕ ꯃꯤꯗꯨꯗ ꯃꯦꯁꯦꯖ ꯊꯥꯖꯤꯜꯂꯣ ꯅꯣꯏꯅ ꯄꯤꯊꯣꯛꯑꯣ ꯍꯥꯏꯅ ꯀꯅꯥ ꯀꯌꯥ ꯀꯌꯥ ꯇꯥꯔꯤꯒꯦ ꯈꯩꯖꯤꯜꯂꯒ ꯄꯨꯊꯑꯣ ꯍꯥꯏꯔꯣ ꯄ ꯈꯜꯂꯥꯛꯑꯣ ꯍꯥꯏ
ꯍꯪꯔꯨꯈꯤꯒꯦ ꯑꯩꯁꯨ ꯑꯁ ꯑꯩꯅ ꯏꯊꯟ ꯑꯃꯨꯛ ꯂꯥꯛꯔꯒ ꯈꯜꯂꯦꯕ ꯑꯁ ꯑꯗꯨꯁꯨꯛ ꯄꯩꯁꯥ ꯌꯥꯝꯕ ꯑꯗꯨꯕꯨ ꯑꯩꯅ ꯍꯥꯟꯅ ꯄꯤꯔꯛꯑꯒ ꯃꯣꯏ ꯃꯐꯣꯛ ꯄꯤꯔꯛꯇ꯭ꯔꯦ ꯑꯩꯅ
ꯃ ꯃꯣꯏꯁꯤꯡꯁꯦ ꯆꯥꯛ ꯆꯥꯕ ꯃꯤ ꯅꯠꯇ꯭ꯔꯣ ꯌꯥꯡꯈꯩ ꯆꯥꯕꯩꯔꯣ ꯃꯣꯏꯁꯦ ꯎꯝ
ꯈꯪꯗꯦꯅꯦ ꯌꯦꯟꯅꯨꯡꯒꯨꯝꯕ ꯑꯣ ꯍꯣꯏ ꯃꯍꯤꯒꯨꯝꯕꯗꯤ ꯌꯥꯔꯦꯔꯤꯕ ꯑꯗꯨ ꯑꯣꯏꯔꯗꯤ ꯄꯔꯥ ꯊꯥ ꯂꯣꯏꯅ ꯆꯥꯕꯗꯣ ꯑꯗꯨꯗꯤ ꯈꯔ ꯑꯣꯏꯔꯁꯨ ꯍꯟꯗꯣ ꯑꯣꯏꯔꯗꯤ ꯊꯥꯒꯗꯕ
ꯑ ꯌꯥꯔꯣꯏ ꯌꯥꯔꯣꯏ ꯑꯩꯅꯁꯨ ꯌꯥꯏ ꯌꯥꯔꯣꯏꯀꯣ
ꯎꯅꯤ ꯃꯥ ꯃꯈ ꯈꯔ ꯇ ꯁꯤꯂꯦ ꯑꯩꯁꯦ ꯀꯔꯤ
ꯑꯦꯔꯄꯤꯤꯁꯨꯝꯕ ꯍꯥꯞꯄ꯭ꯔꯣ ꯀꯩꯅꯣ ꯏꯊꯟꯗ ꯑꯩꯒꯤ ꯈꯣꯡ ꯑꯃꯨꯥꯏ ꯇꯥꯏꯁꯤꯅ
ꯑꯩꯁꯨ ꯑꯩꯁꯨ ꯉꯁꯥꯏꯁꯨ ꯃꯥꯏ ꯇꯥꯑꯣꯟꯖꯁꯨ
ꯀꯃꯥꯏꯅ ꯇꯧꯕꯒꯤꯔ ꯑꯗꯨꯗꯤ
ꯈꯪꯦ
ꯑꯗꯨꯝ ꯇꯧꯔꯒ ꯂꯩꯔꯍꯦ ꯀꯔꯤ ꯇꯧꯕꯒꯤꯔꯣ
ꯍꯧꯖꯤꯛꯇꯤ ꯇꯥꯔꯤꯕ꯭ꯔꯣ ꯈꯔꯤꯒꯤꯔꯦꯀꯣ
ꯎꯝ ꯀꯩꯁꯨ ꯈꯪꯗꯦ ꯑ ꯉꯁꯤꯗꯤ ꯌꯨꯝꯌꯥꯏ ꯂꯩꯒꯅꯤꯗꯅ
ꯑꯁꯤ ꯍꯣꯏ ꯌꯨꯝꯕꯨꯗꯤ ꯂꯩꯒꯅꯤ ꯑꯗꯨꯕꯨ ꯑꯩ ꯑꯩꯁ ꯊꯔꯗꯤ ꯑꯃꯨꯛ ꯍꯣꯔꯦꯟ ꯑꯃꯨ ꯂꯥꯛꯀꯅꯤ
ꯀꯥꯏ ꯆ ꯊꯛ
ꯁꯅꯥ ꯑꯆꯥ ꯀꯅꯤ ꯂꯗꯤ ꯌꯨꯝꯗꯁꯨ ꯂꯩꯕꯁꯦ ꯌꯥꯝ ꯅꯨꯡꯉꯥꯏꯇꯦꯕ ꯗꯏꯒ ꯇ ꯌꯥꯔꯁ ꯑꯩꯒꯤ ꯇꯌꯥꯔꯁꯦ ꯌꯥꯝꯃꯜꯂꯦꯕ ꯑꯩꯅ ꯈꯟꯕꯗ
ꯑꯗ ꯅꯪꯒꯤ ꯒꯥꯔꯤꯁꯦ ꯇꯩ ꯍꯥꯏꯔ ꯆꯞ ꯃꯥꯟꯅꯕ꯭ꯔꯥ ꯃꯥꯟꯅꯕ꯭ꯔꯥ ꯌꯦꯡꯉꯣ
ꯎ
ꯏꯗꯣ ꯌꯦꯟ ꯀꯂ ꯐꯒ ꯑꯗꯨꯟꯅ ꯌꯦꯡꯉꯣ ꯌꯦꯡꯉꯀꯥꯟꯗ ꯈꯪꯒꯅꯤ
ꯑ
ꯑ
ꯅꯣꯏꯒꯤ ꯏꯅꯥꯎ ꯅꯨꯄꯥꯒꯤ ꯑꯦꯃꯤꯀꯥ ꯑꯩꯉꯣꯟꯗ ꯂꯩꯌꯦꯀꯣ ꯀꯥꯎ ꯐꯖꯅ ꯊꯝꯅꯤꯡꯁꯦ ꯂ ꯊꯔꯅꯦ
ꯁꯔ ꯀꯅꯤꯔꯤ ꯇꯋꯥꯗꯤ
ꯎꯅꯗ ꯂꯧꯕ ꯂꯥꯛꯑꯣ ꯍꯥꯏꯕ ꯃꯔꯝꯗ ꯂꯥꯛꯑꯣ ꯅꯠꯇ꯭ꯔꯗꯤ ꯌꯥꯔꯔꯣꯏ ꯑꯩ
ꯑꯣ ꯅꯪ ꯈꯪꯉꯤꯗꯅ ꯅꯪ ꯅꯪ ꯈꯪꯒ ꯈꯪꯗꯕꯤ ꯁꯥꯒꯅꯣ ꯍꯥꯏꯕꯅꯤ ꯀꯩꯅꯣ ꯅꯪꯒꯤꯁꯨꯔꯣ
ꯑꯩ ꯊꯝ ꯐꯝꯂꯩꯇꯦ ꯑꯣ ꯃꯄꯤꯁꯨ ꯂꯣꯏꯔꯦ